ꯍꯜꯂꯣ ꯕ꯭ꯔꯣ ꯍꯜꯂꯣ ꯇꯔꯕ꯭ꯔꯣ
ꯇꯥꯏ ꯇꯥꯏꯌꯦ
ꯑ ꯑꯁ ꯅ ꯅꯦꯠꯋꯥꯛ ꯅꯨꯡꯉꯥꯏꯇꯕ꯭ꯔꯥ ꯀꯩꯅꯣꯝ ꯇꯧꯕ ꯆꯥꯛ ꯆꯥꯔꯕꯣ
ꯀꯩ ꯃ ꯀꯩ ꯑꯩ ꯆꯥꯗꯔꯤ ꯊꯣꯡꯏꯦ
ꯑꯁ ꯊꯦꯡꯉꯦꯍꯦ ꯀꯃꯥꯏꯅ ꯇꯧꯕꯅꯣ
ꯑꯣ ꯊꯦꯡꯉꯤ ꯉꯁꯤ ꯈꯔ ꯑꯩ ꯊꯕꯛ ꯌꯥꯝ ꯆꯤꯜꯂꯤ ꯍꯟꯗꯛ ꯃꯔꯛꯁꯦ ꯁꯔ ꯁꯤ ꯀꯩꯅꯣ ꯇꯧꯕ ꯑꯗꯨꯒꯤ ꯍꯣꯁꯇꯦꯜꯗ ꯂꯩꯌꯣ ꯍꯣꯁꯇꯦꯜ ꯑꯣꯏꯔꯁꯨ ꯆꯥꯛ ꯌꯦꯟꯁꯥꯡꯗꯤ ꯍꯥꯎ ꯑꯩꯈꯣꯏꯅ ꯁꯦꯂꯐ ꯇꯧꯋꯦꯕꯀꯣ
ꯑ ꯑꯠꯆꯥ ꯑꯠꯆꯥ ꯍꯣꯁꯇꯦꯜꯁꯦ ꯂꯥꯏꯛ ꯁꯦꯔꯤꯡꯔꯣ ꯁꯤꯡꯒꯜ ꯔꯨꯝꯔꯣ
ꯁꯤꯡ ꯁꯦꯔꯤꯡ ꯁꯦꯔꯤꯡ ꯑꯣꯏꯌꯦ ꯑꯩꯒ ꯑꯩꯒꯤ ꯏꯃꯥꯟꯅꯕ ꯑꯃꯒ
ꯑꯣꯀꯦ ꯆꯥꯎꯕ꯭ꯔꯣ ꯀꯃꯥꯏꯅ
ꯆꯥꯎꯗꯦꯗ ꯁꯤꯡꯒꯜ ꯔꯨꯝꯅꯤꯗ ꯁꯤꯡꯒꯜ ꯔꯨꯝꯗꯣ ꯑꯅꯤ ꯊꯝꯖꯤꯟꯗꯅ ꯄꯤꯛꯑꯦꯗ ꯌꯥꯝ ꯆꯥꯎꯗꯦꯗ
ꯁꯤꯡꯒꯜ ꯔꯨꯡ
ꯄꯤ ꯑꯩꯆ ꯗꯤ ꯁꯤꯡꯒꯜ ꯔꯨꯝꯅꯦ ꯃꯅꯤꯄꯨꯔꯁꯤ ꯁꯤꯡꯒꯜ ꯔꯨꯝꯅꯤ ꯑꯗꯣ ꯈꯪꯗꯦ ꯁꯤꯗꯗꯤ ꯒ꯭ꯌꯥꯟ
ꯑꯦ ꯁꯤ ꯀꯨꯝꯕ ꯌꯥꯎꯕ꯭ꯔꯣ
ꯌꯥꯎꯗꯦ ꯑꯝꯇ ꯌꯥꯎꯗꯦ ꯁꯥꯅꯥ ꯄꯤ ꯑꯩꯆ ꯑꯁꯤ ꯃꯌꯥꯡ ꯑꯩꯈꯣꯏ ꯑ ꯑꯇꯣꯞꯄ ꯄꯤ ꯑꯇꯣꯞꯄ ꯂꯝꯗ ꯄꯤ ꯑꯩꯆ ꯁꯤꯗꯤ ꯇꯧꯕꯁꯤꯗꯤ ꯑꯩ ꯏꯟꯗꯤꯌꯥꯗ ꯄꯤ ꯑꯩꯆ ꯗꯤ ꯇꯧꯕꯁꯤꯗꯤ ꯀꯩꯅꯣ ꯇꯧꯋꯤ ꯍꯥꯏꯗꯤ ꯈꯤꯇꯪ ꯀꯩ ꯍꯥꯏꯅꯤ ꯑꯥ ꯀꯩꯅꯣ ꯍꯥꯏꯅꯦ ꯑꯦꯁꯤ ꯅꯨꯡꯁꯤꯒ ꯊꯝꯗꯦꯕꯀꯣ ꯂꯥꯏꯛ ꯏꯁꯇꯨꯗꯦꯟꯒ ꯆꯞ ꯃꯅꯅ ꯊꯝꯃꯦꯕ
ꯑꯣ
ꯃꯣꯏ ꯃꯥꯁꯇꯔꯒꯨꯝꯕ ꯆꯞ ꯃꯥꯟꯅꯅ ꯊꯝꯃꯦ ꯀꯩꯁꯨ ꯈꯦꯠꯅꯗꯦꯗꯥ ꯃꯥꯁꯇꯔꯒ
ꯑꯣꯀꯦ ꯑꯗꯨ ꯑꯥ ꯏꯁꯤꯡ ꯑ ꯐꯦꯟ ꯒꯨꯝꯕꯗꯤ ꯌꯥꯎꯕꯤꯔꯝꯒꯅꯤ
ꯐꯦꯟꯕꯨꯗꯤ ꯌꯥꯎꯏ ꯑꯥ ꯐꯦꯟꯕꯨꯗꯤ ꯌꯥꯎ ꯏꯗ
ꯑꯗꯨꯒ ꯑꯩ
ꯒꯦꯖꯔꯁꯦ ꯑ ꯀꯩꯅꯣꯗ ꯊꯝꯃꯦ ꯋꯥꯁ ꯋꯥꯁꯔꯨꯝꯗ ꯊꯝꯃꯦ ꯋꯥꯁꯔꯨꯝꯁꯦ ꯀꯃꯟ ꯋꯥꯁꯔꯨꯝꯅꯦꯕꯀꯣ
ꯑ ꯅꯨꯡꯉꯥꯏꯕ ꯋꯥꯁꯔꯨꯝ ꯒꯨꯝꯕꯗꯤ
ꯑꯁ ꯅꯨꯡꯉꯥꯏ ꯅꯨꯡꯉꯥꯏꯕ ꯑꯣꯏꯗꯦꯗ ꯋꯥꯁꯔꯨꯝꯒꯨꯝꯕꯁꯨ ꯑꯁ ꯑꯩꯗꯤ ꯎꯝ ꯍꯧꯕꯗ ꯉꯥꯏꯔꯤꯕꯅꯤꯅꯀꯣ ꯑꯁꯤꯒꯤ ꯌꯨꯅꯤꯚꯔꯁꯤꯇꯤꯁꯦ ꯐ ꯍꯧꯕ ꯑꯗꯨ ꯉꯥꯏꯔꯤꯕ ꯑꯦ ꯁꯤꯁꯦ ꯑ ꯆꯍꯤ ꯇꯔꯥ ꯐꯥꯗ꯭ꯔꯤꯕꯀꯣ ꯆꯍꯤ ꯇꯔꯥ ꯐꯥꯗꯔꯤ ꯆꯍꯤ ꯀꯨꯟ ꯀꯨꯟ ꯀꯨꯟ ꯀꯨꯟ ꯐꯥꯗꯔꯤ ꯃꯥꯂꯦ ꯁꯚꯦꯟꯇꯤꯟ ꯏꯌꯔꯁ ꯈꯤꯇ ꯉꯥꯏꯔꯤꯕꯀꯣ ꯑꯗꯨꯅ ꯐꯥꯒꯠꯂꯛꯀꯅꯤ ꯍꯧꯖꯤꯛ ꯌꯥꯝ ꯁꯦꯝꯒꯠꯂꯛꯑꯦꯗ ꯃꯣꯏ ꯍꯣꯁꯇꯦꯜꯁꯦ ꯅꯧꯅꯥ ꯁꯔꯛꯑꯦ ꯑꯦꯀꯥꯗꯃꯤꯛ ꯐꯖ ꯁꯥꯔꯛꯑꯦꯗ ꯑꯐꯇꯔ ꯇꯦꯟ ꯏꯌꯔꯁ ꯁꯤꯗꯤ ꯃꯩ ꯇꯥꯔꯅꯤ ꯌꯨꯅꯤꯚꯔꯁꯤꯇꯤꯁꯦ
ꯑꯣ ꯎꯝ ꯎꯝ ꯎꯝ ꯑꯗꯨꯒ ꯆꯥꯛ ꯌꯦꯟꯖꯥꯡꯗꯤ ꯀꯔꯤ ꯀꯔꯤ ꯄꯤꯒꯦ
ꯑꯩꯈꯣꯏꯁꯦ ꯃꯦꯁꯇ ꯆꯥꯗ꯭ꯔꯦꯗ ꯑꯩꯈꯣꯏꯖꯦ ꯑꯩꯈꯣꯏ ꯊꯣꯡꯖꯔꯦ ꯃꯦꯁꯇ ꯄꯤꯔꯒ ꯄꯤ ꯑꯣꯟꯂꯤ ꯚꯦꯁ ꯉꯥꯛꯇꯅꯤ ꯅꯣꯟ ꯅꯣꯟꯚꯦꯖ ꯄꯤꯗꯦ
ꯆꯥꯕ ꯌꯥꯗꯕꯒꯤ ꯋꯥꯔ
ꯆꯥꯕ ꯌꯥꯗꯕ ꯎꯝꯝ ꯃꯣꯏꯅ ꯄꯤꯕꯗꯣ ꯍꯣꯏ ꯍꯣꯏ ꯍꯣꯏ ꯑꯗꯨꯒꯤ ꯍꯥꯟꯅ ꯆꯥꯖꯩꯌꯦꯕ
ꯑꯗꯣ ꯆꯥꯛꯇꯤ ꯀꯔꯝꯕ ꯆꯦꯡ ꯐꯪꯒꯦ ꯁꯨꯄꯔꯐꯥꯏꯅ ꯑꯣꯏꯔꯝꯅꯤ
ꯎꯝ ꯐꯪꯗꯦ ꯃꯣꯏꯁꯤ ꯂꯣꯀꯦꯜꯒꯤ ꯐꯪꯉꯦꯗ
ꯍꯥꯎꯕ꯭ꯔꯣ
ꯑ ꯑꯗꯨꯝ ꯆ ꯌꯥꯏꯌꯦ
ꯑꯩꯈꯣꯏ ꯑꯩꯈꯣꯏ ꯃꯩꯇꯩ ꯆꯦꯡꯒ ꯃꯥꯟꯕ꯭ꯔꯣ ꯀꯃꯥꯏꯅ ꯇꯧꯒꯦ
ꯇꯣꯇꯦꯂꯤ ꯗꯤꯐꯔꯦꯟꯁ ꯑꯣꯏ
ꯑꯗꯨ ꯅꯪꯒꯤ ꯆꯥꯛ ꯌꯦꯟꯖꯥꯡ ꯊꯣꯡꯕ ꯈꯣꯠꯄꯗꯤ ꯀꯔꯤ ꯏꯟꯗꯛꯁꯟꯗꯔꯣ ꯒ꯭ꯌꯥꯁꯇꯔꯣ ꯀꯃꯥꯏꯅ ꯇꯧꯒꯦ
ꯑ ꯀꯩꯅꯣ ꯇꯧꯔꯦ ꯑꯩꯈꯣꯏꯁꯦ ꯇꯔ ꯑꯃ ꯂꯧꯔ ꯔꯦ ꯑꯗꯨꯒ ꯔꯥꯏꯁ ꯀꯨꯀꯔ ꯑꯃ ꯂꯧꯔꯦ ꯗꯨ ꯊꯣꯡꯉꯦ
ꯎꯝ ꯏꯃꯥꯟꯅꯕꯗꯤ ꯀꯥꯏꯗꯩꯅꯣ
ꯃꯥꯁꯨ ꯃꯥꯅ ꯄꯤꯁꯨꯝ ꯊꯣꯡꯗꯒꯤ ꯀꯩꯅꯣꯗꯒꯤ ꯃꯅꯤꯄꯨꯔꯗꯩꯅꯤ
ꯅꯕꯥꯅꯤ
ꯑ ꯄꯤ ꯑꯦꯁ ꯗꯤꯗꯤ ꯄꯤ ꯑꯩꯆ ꯗꯤ ꯁꯕꯖꯦꯛꯇ ꯇꯣꯉꯥꯜꯂꯦ
ꯑꯗꯨ ꯌꯥꯝ ꯅꯨꯡꯉꯥꯏꯕ ꯅꯠꯇꯦꯅꯤꯅꯀꯣ ꯅꯪꯅ ꯂꯩ
ꯅꯨꯡꯉꯥꯏꯇꯦ ꯑꯗꯨꯒꯤ ꯑꯩꯁꯨ ꯑꯁ ꯑꯩꯗꯤ ꯃꯅꯤꯄꯨꯔꯗꯩ ꯍꯜꯂꯅꯤꯗ ꯑꯩꯗꯤ ꯗꯤꯁꯦꯝꯕꯔꯗ ꯑꯩ ꯀꯝꯄꯜꯁꯔꯤ ꯗꯤꯁꯦꯝꯕꯔꯗ ꯍꯜꯂꯅꯤꯗ ꯌꯥꯔ ꯂꯩꯕ ꯉꯝꯃꯣꯏꯗꯕ꯭ꯔꯣ ꯁꯤꯗ ꯀꯃꯥꯏꯅꯣ ꯃꯣꯔꯗꯟ ꯊ꯭ꯔꯤ ꯌꯔꯁ ꯍꯦꯟꯅ ꯁꯐꯔ ꯑꯃꯨꯛ ꯇꯧꯒꯅꯤ
ꯑꯗꯨꯅꯦ
ꯑ ꯑꯗꯨꯒꯤ ꯑꯩ ꯉꯝꯗꯧ ꯃꯥꯟ ꯏꯁꯥꯗꯣ ꯑꯩ ꯍꯦꯜ ꯀꯟꯗꯤꯁꯟ ꯌꯥꯗꯕꯅꯤꯅꯀꯣ
ꯑꯗꯨꯅꯦ
ꯏꯔꯥꯡ ꯀꯜꯂꯁꯨ ꯍꯜꯂꯒꯦ ꯃꯅꯤꯄꯨꯔꯗ ꯑꯣꯏꯅ
ꯃꯅꯤꯄꯨꯔꯗ ꯂꯩ
ꯍꯣꯏ ꯍꯣꯢ ꯌꯥꯝ ꯡꯉꯥꯏꯔꯦ ꯆꯥꯕ ꯊꯛꯄ ꯂꯣꯏꯅ ꯑꯩꯈꯣꯏ ꯆꯤꯟꯖꯥꯛꯅꯨꯡꯅꯤ ꯂꯣꯏꯅ ꯐꯔꯦꯗꯅ ꯑꯗꯨꯒ ꯇꯨꯝꯕꯁꯨ ꯆꯥꯡꯅꯥꯏ ꯑꯩ ꯗꯦꯜꯍꯤꯗꯁꯨ ꯂꯩꯔꯝꯃꯦ ꯗꯦꯟꯂꯤꯗ ꯁ꯭ꯃꯣꯠ ꯋꯥꯟ ꯌꯥꯔꯁ ꯃꯨꯛ ꯂꯩꯔꯝꯃꯤ
ꯇꯨ ꯊꯥꯎꯖꯟ
ꯑꯗꯨꯗ ꯑ ꯇꯨ ꯊꯥꯎꯖꯟ ꯇ꯭ꯋꯦꯟꯇꯤ ꯊ꯭ꯔꯤꯗꯗꯤ ꯑꯩ ꯀꯩꯅꯣꯗꯣ ꯇꯧꯋꯦ ꯑꯩ ꯗꯦꯜꯍꯤꯗ ꯂꯩꯇꯦ
ꯇ꯭ꯋꯦꯟꯇꯤ ꯊ꯭ꯔꯤꯗ ꯂꯣꯏꯕ ꯅꯠꯇ꯭ꯔꯣ ꯅꯣꯏ ꯗꯦꯗ
ꯇꯋ꯭ꯦꯟꯇꯤ ꯊ꯭ꯔꯤꯗ ꯂꯣꯏꯕ
ꯑꯗꯨ ꯂꯣꯏ
ꯍꯦꯛ ꯂꯣꯏꯔꯒ ꯑꯩ ꯄꯣꯟꯗꯤꯆꯦꯔꯤ ꯆꯍꯤ ꯑꯅꯤ ꯇꯧꯔꯦ ꯑꯗꯨꯒ ꯗꯦꯜꯍꯤꯗ ꯃꯥꯁꯇꯔ ꯇꯧꯋꯦ ꯑꯥꯗ
ꯑꯣ ꯑꯣ ꯑꯣ ꯀꯔꯤ ꯁꯕꯖꯦꯛꯔꯥ ꯀꯃꯔꯁꯇꯀꯣ ꯀꯔꯤ ꯀꯣꯂꯦ ꯀꯔꯤ ꯌꯨꯅꯤꯚꯔꯁꯤꯇꯤꯗꯅꯣ ꯑꯝꯍ ꯑꯝꯍ ꯑꯣꯀꯦ ꯑꯣꯀꯦ ꯑꯆꯥ ꯑꯆꯥ
ꯀ꯭ꯂꯤꯌꯥꯔ ꯇꯧꯋꯦ ꯑꯗꯨꯒ ꯑꯥ ꯄꯣꯟꯗꯤꯆꯦꯔꯤ ꯇꯧꯔꯦ ꯑꯗꯨꯒ ꯗꯦꯜꯍꯤꯗ ꯑꯃꯨꯛ ꯑꯩ ꯄꯤ ꯑꯩꯆ ꯗꯤꯒꯤ ꯀꯟꯅ ꯇꯥꯅꯔꯦ ꯑꯗꯨꯒ ꯁꯤꯗ ꯇꯧꯔꯦ ꯁꯤꯗ ꯐꯪꯕꯒꯤ ꯁꯤꯗ ꯇꯧꯔꯦ
ꯌꯥꯏ ꯌꯥꯏ
ꯁ꯭ꯀꯦꯟꯗ
ꯉꯁꯤꯗꯤ ꯑ ꯀ꯭ꯂꯥꯁ ꯆꯠꯇ꯭ꯔꯣ ꯀꯃꯥꯏꯅ ꯇꯧꯒꯦ ꯅꯣꯏ ꯀ꯭ꯂꯥꯁꯁꯤꯕꯨ ꯅꯨꯡꯇꯤ
ꯀ꯭ꯂꯥꯁꯁꯦ ꯅꯨꯡꯇꯤꯗꯤ ꯆꯠꯇꯕ ꯌꯥꯗꯦ ꯑꯣ ꯑꯦꯇꯦꯟꯗꯦꯟꯁ ꯂꯧꯕꯅꯤꯅ ꯆꯠꯂꯦ ꯑꯗꯨꯒ ꯀ꯭ꯂꯥꯁ ꯇꯧꯕꯕꯨ ꯑꯣꯖꯥꯅ ꯇꯥꯛ ꯇꯧ ꯅꯠꯇꯦ ꯑꯩꯈꯣꯏ ꯏꯁꯥꯅ ꯄꯥꯖꯕꯗꯨ ꯑꯣꯏꯔꯦ ꯆꯂꯣꯍꯦ ꯑꯦꯇꯦꯟꯗꯦꯟꯁ ꯁꯤ ꯂꯣꯏꯔꯗꯤ ꯑꯩꯈꯣꯏꯗꯤ ꯔꯨꯝꯗ ꯍꯟꯕꯁꯨ ꯌꯥꯔꯦ
ꯂꯧꯕ ꯍꯥꯏꯁꯤ ꯂꯥꯏꯛ ꯄꯤ ꯑꯩꯆ ꯗꯤ ꯇꯧꯕꯁꯤ ꯅꯪꯅ ꯆꯠꯅꯤꯡꯕ
ꯆꯠꯇ ꯌꯥꯗꯦ ꯌꯥꯗꯦ ꯑꯗꯨ ꯌꯥꯗꯦ ꯑꯗꯨ ꯌꯥꯗꯦ ꯑꯁ ꯀꯥꯏꯗꯩꯅꯣꯗ ꯕ꯭ꯔꯣ ꯊꯕꯛ ꯀꯣꯝꯗꯦ ꯄꯤ ꯑꯩꯆ ꯗꯤꯅꯦꯅ ꯊꯕꯛ ꯆꯤꯂꯦ
ꯒꯤ ꯀꯔꯤ ꯍꯥꯏꯒꯅꯤ ꯃꯥꯒꯤ
ꯄꯤ ꯍꯩꯁ ꯄꯤ ꯑꯩꯆ ꯗꯤꯅ ꯎꯤ ꯑꯩꯆꯗꯤꯅ ꯈꯋꯥꯏꯗꯒꯤ ꯍꯦꯇꯤꯛ ꯑꯣꯏꯕ ꯀꯩꯅꯣꯅꯦ ꯀꯩ ꯍꯥꯏꯅꯤ ꯏꯁꯀꯣꯔꯁ ꯍꯥꯏꯇꯥꯔꯦꯀꯣ
ꯎꯝ
ꯇꯥꯗꯔꯣ
ꯇꯥꯏꯌꯦ ꯇꯥꯏꯌꯦ
ꯑꯥ ꯄꯤ ꯍꯩꯁ ꯗꯤ ꯅ ꯈꯋꯥꯏꯗꯒꯤ ꯀꯩꯅꯣ ꯑꯣꯏꯕꯅꯦ ꯂꯨꯕꯅꯦꯕ
ꯑꯣꯀꯦ ꯑꯣꯀꯦ
ꯎꯝ
ꯑꯗꯨꯗꯤ ꯑꯦꯇꯦꯟꯗꯦꯟꯁ ꯂꯧꯕꯗꯨꯅ ꯑꯦꯇꯦꯟꯗꯦꯟꯁ ꯂꯧꯕꯗꯨꯅ ꯀꯔꯤ ꯇꯧꯅꯕꯒꯤ
ꯑꯦꯠꯇꯦꯟꯗꯁ ꯍꯥꯏꯕꯗꯤ ꯑꯣ ꯑꯩꯈꯣꯏꯁꯦ ꯑꯥ ꯑꯦꯚ꯭ꯔꯤ ꯃꯟ ꯑꯩꯈꯣꯏꯁꯦ ꯖꯤ ꯑꯥꯔ ꯑꯦꯐ ꯀ꯭ꯂꯦꯝ ꯇꯧꯋꯤꯗꯅ
ꯎꯝ
ꯑꯗꯨꯅ ꯖꯤ ꯑꯥꯔ ꯑꯦꯐ ꯇꯣ ꯀ꯭ꯂꯦꯝ ꯇꯧꯕꯅꯤꯅ ꯑꯦꯇꯦꯟꯗꯦꯟꯁ ꯂꯧꯗꯕ ꯌꯥꯗꯕ ꯍꯥꯏ ꯑꯗꯨꯒꯤ ꯑꯦꯇꯦꯟꯗꯦꯟꯁꯀꯤ ꯃꯇꯨꯡ ꯏꯟꯅ ꯊꯥꯒꯠꯇꯣꯏꯅꯦꯕ ꯀꯩꯅꯣꯗ ꯌꯨ ꯖꯤ ꯁꯤ ꯀꯤꯗ ꯑꯗꯨꯒꯤ ꯃꯦꯟꯗꯠꯇꯔꯤ ꯑꯣꯏꯕ ꯍꯥꯏꯇꯥꯔꯦꯅꯦ
ꯑꯆꯥ ꯑꯆꯥ
ꯑꯦꯇꯦꯟꯗꯦꯟꯁꯦ ꯋꯥꯏ ꯑꯁ ꯑꯦꯇꯦꯩꯗꯦꯟꯁ ꯂꯧꯕꯅꯤ ꯎꯝꯝ ꯀꯃꯥꯏ ꯀꯃꯥꯏꯅ ꯇꯧꯔꯤꯕ ꯅꯪꯗꯤ
ꯍꯥꯏꯗꯤ ꯑꯗꯨꯝ
ꯂꯥꯏꯔꯤ ꯀꯣꯆꯤꯡ ꯀꯣꯆꯤꯡ ꯆꯠꯄ꯭ꯔꯣ ꯅꯪ ꯑꯣꯀꯦ ꯑꯣꯀꯦ ꯎꯝ ꯍꯝꯍꯝ ꯑꯗꯨꯅ ꯐꯩꯗꯥ ꯍꯟꯗꯛ ꯑꯦꯝꯁꯀꯤ ꯂꯥꯛꯄꯗꯣ ꯊꯥꯗꯕ꯭ꯔꯣ
ꯍꯥꯥ
ꯑꯦꯝꯁꯀꯤ ꯊꯕꯛ ꯀꯧꯕꯅꯦ ꯊꯥꯕ꯭ꯔꯣ
ꯑꯦꯝꯁꯀꯤ ꯍꯥꯏꯁꯤ
ꯑꯦꯝꯁ ꯑꯦ ꯑꯦ ꯗꯕꯜ ꯑꯥꯏ ꯑꯦꯝ ꯑꯦꯁ ꯇꯨ
ꯑꯣ ꯑꯗꯨꯗꯤ ꯑꯩꯈꯣꯏꯒꯤꯗꯤ ꯌꯥꯎꯔꯝꯃꯣꯏꯗ ꯆꯥꯟꯅꯕꯗꯤ
ꯨꯨꯂꯩ ꯑꯦꯇꯦꯟꯗꯦꯟꯁ ꯌꯥꯎꯋꯦ ꯖꯦꯅ꯭ꯔꯔ ꯖꯦꯅ꯭ꯔꯔ ꯑꯦꯝꯃꯤꯅꯤꯁꯇ꯭ꯔꯦꯇꯤꯚ ꯑꯦꯁꯤꯁꯇꯦꯟ ꯌꯥꯎꯔꯦ ꯑꯦ ꯑꯦ ꯑꯣ ꯌꯥꯎꯔꯦ ꯃꯌꯥꯝ ꯌꯥꯎꯋꯥ ꯑꯩ ꯑꯩꯗꯨ ꯊꯥꯖꯤꯟꯒ꯭ꯔꯦꯕꯀꯣ ꯗꯕꯜ ꯑꯦ ꯑꯣꯗ ꯑꯦꯁꯤꯁꯇꯦꯟ ꯑꯦꯗꯃꯤꯅꯤꯁꯇ꯭ꯔꯦꯁꯤꯚ ꯑꯣꯐꯤꯁꯔꯗ ꯊꯥꯖꯤꯜꯂꯦꯕ
ꯎꯝ
ꯌꯦꯡ ꯇꯥꯔꯦ ꯑꯗꯨꯅ
ꯑꯣꯀꯦ
ꯑꯃꯁꯨ ꯀꯧꯕꯅꯦ ꯊꯥꯅꯤꯡꯉꯗꯤ ꯂꯩꯕꯅꯦ ꯌꯥꯎꯕꯅꯦ ꯀꯩꯅꯣꯒꯤ ꯁꯤ ꯁꯤ ꯑꯥꯔ ꯌꯨ ꯑꯦꯝ ꯍꯥꯏꯅ ꯑꯃ ꯂꯩꯕꯅꯦ
ꯎꯝ ꯑꯣ ꯑꯦꯛꯖꯥꯝꯁꯨ ꯌꯥꯝ ꯊꯥꯕꯁꯨ ꯀꯣꯛ ꯉꯥꯎꯋꯦꯗ
ꯎꯝ ꯑꯗꯨ ꯆꯞ ꯃꯥꯟꯅꯕ ꯎꯝ ꯎꯝ ꯑꯗꯨꯨꯕꯨꯁꯨ ꯆꯨꯝꯃꯤ ꯑꯗꯨꯑꯣꯏꯁꯨ ꯑ ꯅꯪꯒ ꯆꯥꯟꯅꯕ ꯁꯦꯂꯦꯕꯁꯀꯤ ꯃꯇꯨꯡ ꯏꯟꯅ ꯊꯥꯕ ꯑꯗꯨ ꯅꯠꯇ꯭ꯔꯗꯤ ꯊꯥꯒꯅꯨꯕ ꯍꯥꯏꯕꯗꯤ ꯅꯪꯅ ꯍꯧꯖꯤꯛ ꯏꯪꯂꯤꯁ ꯃꯦꯠꯁ ꯔꯤꯖꯅꯤꯡ ꯑꯗꯨꯗꯒꯤ ꯅꯪꯅ ꯍꯧꯖꯤꯛ ꯑ ꯀꯔꯦꯟꯐꯔꯦꯁ ꯇꯧꯔꯤꯗꯣ ꯑꯗꯨꯒꯤ ꯑꯗꯨꯒ ꯁꯕꯖꯦꯛ
ꯑꯗꯨꯒ ꯆꯥ ꯑ ꯑꯗꯨꯒ ꯃꯥꯅꯦ ꯃꯥꯅꯦ ꯑꯗꯨꯒ ꯆꯥꯟꯅꯕꯒꯀꯣ ꯎꯝ ꯑꯗꯨꯅꯦ ꯎꯝ
ꯄꯨꯡꯉꯥꯎ ꯌꯥꯎꯕ ꯂꯩꯗꯅ ꯑꯗꯨꯗꯤ ꯊꯥꯒꯅꯨꯕ ꯑꯗꯨꯅ ꯅꯪꯉꯣꯟꯗ ꯍꯦꯟꯅ ꯀꯣꯛ ꯉꯥꯎꯅꯉꯥꯏꯒꯤꯅꯤ
ꯑꯗꯨꯗꯤ ꯅꯪ ꯅꯧꯅ ꯍꯧꯗꯣꯏꯅꯦꯕ ꯑꯦꯝꯁꯀꯤꯗꯤ ꯌꯥꯝ ꯂꯨ ꯇꯨꯏꯑꯦꯕ ꯑꯦꯝꯁ ꯀꯗꯤ ꯅꯪ ꯁꯤ ꯁꯤ ꯑꯦꯁ ꯈꯪꯗꯕ ꯌꯥꯔꯣꯏ ꯑꯦꯐ ꯑꯥꯔ ꯈꯪꯗꯕ ꯌꯥꯔꯣꯏ ꯑꯦꯁ ꯑꯥꯔ ꯈꯪꯗꯕ ꯌꯥꯔꯣꯏ ꯍ ꯂꯨꯏꯌꯦꯕ ꯑꯗ ꯑꯩꯗꯤ ꯑꯗꯨꯒꯨꯝꯕ ꯈꯔ ꯍꯩꯅꯩꯌꯦꯕ ꯑꯩꯉꯣꯟꯗ ꯑꯩꯗꯤ ꯁꯤ ꯁꯤ ꯑꯦꯁ ꯀꯨꯝꯕ ꯑꯗꯨꯒ ꯑ ꯑꯦꯐ ꯑꯥꯔꯒꯨꯝꯕ ꯑꯦꯁ ꯑꯥꯔꯒꯨꯝꯕꯁꯤꯅ ꯑꯩꯈꯣꯏ ꯁꯕꯖꯦꯛꯇꯣ ꯈꯔ ꯌꯥꯎꯔꯛꯄꯅꯤꯅꯀꯣ ꯍꯩꯅꯩꯌꯦꯕ ꯑꯗꯨ ꯑꯗꯨꯒꯨꯝꯕꯗꯣ ꯑꯗꯨ ꯑꯔꯇꯤꯀꯦꯜ ꯈꯔꯗꯤ ꯈꯪ ꯇꯔꯦ
ꯑꯗꯨꯅꯦ ꯇꯧꯗꯦꯁꯦ ꯑꯁ ꯊꯕꯛꯁꯦ ꯊꯨꯅ ꯐꯪꯅꯤꯡꯉꯤꯅꯦꯍꯦ
ꯑꯁ ꯑꯗꯨꯅꯦ ꯑꯩꯈꯣꯏꯅꯗꯤ ꯑꯗꯨ ꯄꯥꯝꯕ ꯑꯗꯨ ꯋꯥ ꯎꯝ
ꯊꯥꯗꯕ꯭ꯔꯣ ꯍꯟꯗꯛ ꯃꯅꯤꯄꯨꯔꯒꯤ ꯍꯣꯔꯇꯤꯀꯜꯆꯔ ꯗꯤꯄꯥꯔꯠꯃꯦꯟꯒꯤ ꯀꯧꯕꯗꯣ
ꯑꯦ ꯍꯣꯔꯔꯇꯤꯀꯜꯆꯔꯀꯤꯗꯨꯔꯣ
ꯑꯥ ꯑꯁ ꯑꯗꯨ ꯄꯣꯁ ꯆꯥꯎꯕꯅꯦ ꯑꯦꯜ ꯗꯤ ꯁꯤꯗ ꯄꯣꯁ ꯌꯥꯝꯕꯅꯦ ꯑꯦꯁꯇꯤ ꯐꯤꯐꯇꯤꯟ ꯄꯣꯁ ꯂꯩꯕꯅꯦ ꯑ ꯀꯟꯇ꯭ꯔꯦꯛ ꯑꯣꯏꯔꯁꯨ ꯃꯅꯤꯄꯨꯔꯒꯤꯗꯤ ꯀꯟꯇ꯭ꯔꯦꯛ ꯉꯥꯛꯇ ꯀꯧꯔꯛꯀꯅꯤ ꯄꯔꯃꯤꯅꯦꯟ ꯁꯨꯝ ꯇꯥꯔꯛꯀꯅꯤ
ꯍꯣꯔꯇꯤꯀꯜꯆꯔꯒꯤ ꯍꯥꯏꯕꯀꯣ
ꯑꯥ ꯄꯥꯃꯤꯅꯦ ꯍꯣꯔꯇꯤꯀꯜꯆꯔ ꯑꯦꯟ ꯁꯣꯔꯀꯟꯖꯔꯚꯦꯁꯟ
ꯑꯣꯀꯦ ꯑꯣꯀꯦ ꯑꯗꯨ ꯂꯥꯁ ꯗꯦꯠ ꯍꯦꯜꯂꯕꯣ ꯀꯃꯥꯏꯅ ꯇꯧꯒꯦ
ꯚꯤꯁꯤꯒꯤ ꯏꯁꯄꯣꯟꯁꯔꯗꯣ ꯗꯦꯠ ꯇ꯭ꯋꯦꯟꯇꯤꯗ ꯍꯧꯒꯅꯦꯕꯀꯣ
ꯎꯝ ꯑꯣ ꯍꯧꯖꯤꯛ ꯑꯦꯝꯄ꯭ꯂꯣꯏꯃꯦꯟ ꯑꯦꯛꯆꯦꯟꯁꯀꯤꯗꯣ ꯑꯗꯨ ꯑꯩꯈꯣꯏ ꯑꯦꯝꯄ꯭ꯂꯣꯏꯃꯦꯟ ꯑꯦꯛꯆꯦꯟꯖ ꯀꯥꯔꯇ ꯂꯩꯇ꯭ꯔꯗꯤ ꯌꯥꯔꯣꯏꯅꯦ ꯑꯗꯨꯁꯨ
ꯑꯣꯟꯂꯥꯏꯟꯗꯤ ꯇꯧꯕ ꯌꯥꯕꯅꯦ ꯑꯣꯟꯂꯥꯏꯟꯗ ꯊꯥ ꯌꯥꯕꯅꯦ ꯍꯧꯖꯤꯛꯀꯤꯅ ꯑꯣꯟꯂꯥꯏꯟꯗ ꯊꯥꯅꯔꯦ ꯗꯣꯀꯨꯃꯦꯟꯁꯦ ꯅꯪ ꯅꯪ ꯑꯇꯩ ꯑꯝꯇ ꯆꯪꯉꯣ ꯑꯣꯟꯂꯤ ꯅꯪꯒꯤ ꯭ꯒꯔꯦꯖꯨꯁꯟ ꯂꯦꯜꯒꯤꯅꯤ ꯅꯪꯪ ꯒ꯭ꯔꯦꯖꯨꯁꯟꯒꯤ
ꯍꯥꯏꯕꯗꯤ ꯅꯠꯇꯦ ꯅꯠꯇꯦ ꯗꯣꯀꯨꯃꯦꯟ